ꯑꯣ ꯇꯥꯏꯌꯦꯦ ꯍꯥꯏꯕꯤꯔꯛꯑꯣ
ꯈꯕ꯭ꯔꯣ
ꯑꯩ ꯍꯧꯖꯤꯛ ꯊꯕꯛꯇꯗꯒꯤ ꯍꯂꯛꯑ ꯂꯩꯔꯤ
ꯑ ꯁꯥꯥꯔꯕ꯭ꯔꯣ
ꯉꯁꯤꯔꯣ
ꯍꯣꯏ
ꯑꯐꯥꯗꯗꯤ ꯌꯥꯝ ꯁꯔꯦ ꯉꯁꯤ ꯅꯣꯡꯃꯗꯤ ꯆꯨꯗꯦꯆꯦꯅ ꯀꯩꯂꯝꯅꯤꯒꯤꯅꯣ
ꯑꯩꯅ ꯃꯄꯜꯗ ꯂꯩꯌꯦ
ꯃꯄꯥꯥꯟꯅꯁꯤ ꯈꯨꯔꯨꯝꯗꯧꯅꯨꯕ
ꯑꯥ ꯃꯅꯨꯡꯗ ꯃꯈꯣꯏꯒꯤ ꯂꯣꯟ ꯍꯥꯏ ꯀꯩꯅꯣ ꯍꯥꯏꯕꯤꯒꯤꯀꯣ ꯑꯥꯗ ꯂꯩ ꯗꯤ ꯅꯠꯇꯦ ꯃꯄꯥꯟ ꯇꯥꯛꯑ ꯁꯦꯟꯇꯔ ꯑ ꯂꯩꯈꯔꯦ ꯍꯣꯏ ꯑꯥꯗ ꯂꯌꯦꯡ ꯆꯥꯗ꯭ꯔꯤ ꯑꯩꯈꯣꯏꯗꯤ ꯊꯣꯡꯗ꯭ꯔꯤꯌꯦ ꯄꯨꯡ ꯑ ꯃꯉꯥ ꯇꯔꯨꯛ ꯅꯤꯄꯟꯗ ꯊꯣꯡꯒꯅꯤ
ꯑꯣ ꯄꯨꯡ ꯅꯤꯄꯥꯥꯟꯗ ꯇꯣꯡꯗꯣꯏꯅꯦꯕ
ꯍꯣꯏ ꯎꯝꯦꯡ ꯊꯦꯡꯉꯡ ꯎꯝ ꯉꯁꯤꯗꯤ ꯅꯣꯡ ꯆꯨꯕꯒꯤꯀꯥ ꯈꯔꯗꯤ ꯅꯨꯡꯉꯥꯏꯈ꯭ꯔꯦ ꯑꯍꯣꯏ
ꯍ ꯑꯩꯈꯣꯏꯗꯤ ꯌꯥꯝ ꯌꯥꯝꯅ ꯀꯩꯅꯣ ꯍꯥꯏꯇꯥꯔꯦ ꯅꯣꯡ ꯁꯥꯕꯁꯨ ꯅꯠꯇꯕ
ꯑ ꯑ ꯅꯣꯡ ꯁꯨꯗꯕ ꯀꯣ
ꯅꯣꯡ ꯆ ꯀꯇ ꯑꯃ
ꯁꯥꯔꯝꯒꯅꯤ
ꯑꯣ ꯏꯤꯆꯦꯁꯦ ꯀꯩ ꯊꯕꯛ ꯇꯧꯔꯤꯤꯅꯣ
ꯇꯝꯔꯒ ꯀꯩꯅꯣ ꯄꯤꯔꯒ ꯂꯩꯌꯦꯦ
ꯑꯣꯐ ꯑ ꯀꯩꯅꯣ ꯇꯧꯕꯗꯣ ꯅꯦ ꯑ ꯁꯇ꯭ꯔꯥꯗꯒꯤ ꯇꯥꯛꯆꯕꯗꯣ
ꯍꯣꯏ ꯑꯗꯨꯝ ꯄꯤꯔꯒ ꯂꯩꯌꯦ ꯎꯝ ꯑ ꯅꯪ ꯍꯥꯏꯌꯨꯛ ꯅꯪ ꯑꯩꯅ ꯍꯥꯏꯕ ꯇꯥꯕ꯭ꯔꯣ ꯒꯌꯥꯟ ꯇꯥꯕ꯭ꯔꯣ ꯎꯝ ꯑꯗꯨꯝ ꯄꯤꯌꯦꯕ ꯏꯅꯥꯎꯈꯣꯏꯒ ꯑꯩꯈꯣꯏꯒ
ꯑꯣ
ꯃꯤ ꯎ ꯎ ꯎꯝ ꯑꯗꯨꯝ ꯄꯤꯔꯒ ꯂꯩꯑꯦ ꯑꯗꯨꯒ ꯅꯈꯣꯏ ꯀꯔꯤ ꯀ꯭ꯔꯤ ꯏꯟꯁꯥꯡ ꯆꯥꯕ꯭ꯔꯥ ꯑꯗꯨ
ꯑꯩ ꯑꯩꯗꯤ ꯍꯧꯖꯤꯛ ꯊꯣꯡꯗꯤ ꯊꯣꯡꯁꯨ ꯊꯣꯡꯗꯦ ꯍꯧꯖꯤꯛꯇꯤ
ꯑ
ꯄ꯭ꯔꯤꯄꯦꯔꯦꯁꯟ ꯇꯔꯒ ꯂꯩꯔꯦꯀꯣ
ꯑ ꯀꯔꯤ ꯀꯔꯤ ꯑꯦꯟꯁꯥꯡ ꯆꯥꯕ꯭ꯔꯥ ꯑꯗꯨꯗ
ꯍꯧꯖꯤꯛꯀꯥꯟꯗꯤ ꯅꯨꯡꯁꯥ ꯑ ꯅꯨꯡꯁꯥ ꯊꯥꯏ ꯑꯅ ꯍꯥꯏꯗꯔꯣ ꯈꯪꯗꯦ ꯀꯃꯥꯏ ꯍꯥꯏꯗꯣꯅꯣ ꯈꯪꯗꯦ ꯑꯗꯨ ꯃꯇꯝ ꯆꯪꯕꯅꯤꯅ ꯁꯥꯡ ꯁꯥ ꯁꯥ ꯉꯥꯛꯇ ꯆꯥꯏꯌꯦ
ꯑꯥ ꯑꯥ ꯍꯣꯏ ꯍꯣꯏ ꯍꯣꯏ
ꯍ ꯍꯣꯏ
ꯀꯨꯝꯕꯁꯨ ꯍꯥꯎꯕꯅꯤ
ꯁꯧꯒ꯭ꯔꯤ ꯑꯧ ꯍꯥꯎꯕꯅꯦ ꯍꯥꯎ ꯍꯥꯎ ꯍꯥꯎ ꯍꯥꯎꯕꯅꯦ
ꯎꯝ ꯃꯌꯥꯡꯈꯣꯏ ꯍꯣꯏ ꯃꯌꯥꯡꯈꯣꯏꯅ ꯇꯤꯡꯉꯥ ꯄꯇꯥ ꯍꯥꯏꯕ ꯗꯣ ꯈꯪꯕ꯭ꯔꯥ
ꯀꯃꯕꯅꯣ ꯍꯥꯏꯁꯦ
ꯁꯧ ꯁꯧꯒꯔꯤ ꯃꯂꯦ ꯁꯧꯒꯔꯤ ꯀꯣ ꯎ ꯑꯗꯨ ꯁꯈ꯭ꯔꯤꯗꯤ ꯑꯩꯈꯣꯏꯒꯤ ꯈꯨꯠꯒꯨꯝꯅꯀꯣ ꯃꯥꯒꯤ ꯃꯅꯥꯁꯦ ꯁꯨꯃꯥꯏꯅ ꯇꯧꯋꯦꯀꯣ ꯎꯝ ꯑꯗꯨꯗ ꯌꯦꯟ ꯌꯦꯟꯗ ꯅꯠꯇ꯭ꯔꯒ ꯅꯪ ꯍꯥꯏꯕꯗꯣ ꯉꯥꯒꯨꯝꯕꯗꯀꯣ
ꯑꯣ ꯁꯉꯒꯨꯝꯕꯗ
ꯍꯣꯏ ꯑꯗꯨꯗ ꯍꯧꯕꯅꯦ ꯁꯤ ꯃꯅꯥꯄ ꯍꯥꯞꯄ꯭ꯔꯒꯀꯣ
ꯃꯅꯝꯗꯤ ꯀꯃꯥꯏ ꯇꯧꯏ
ꯃꯅꯝꯗꯤ ꯊꯣꯛꯇꯦ ꯑꯗꯨ ꯈꯔꯗꯤ ꯎꯝ
ꯑꯣ ꯁ ꯁꯧꯒ꯭ꯔꯤꯗ ꯀꯃꯥꯏꯅꯗꯣꯏꯅꯣ ꯎ ꯈꯥꯃꯦꯟ ꯑꯈꯥꯕ ꯍꯥꯏꯗꯣ ꯑꯗꯣ ꯍꯥꯞꯆꯤꯜꯂꯒ ꯉꯥꯔꯤ ꯎꯝ ꯉꯔꯤ ꯍꯥꯏꯥꯏꯗꯣ
ꯎꯝ ꯎꯝ
ꯑꯗꯨ ꯍꯥꯞꯆꯤꯜꯂꯒ ꯍꯥꯎꯕꯅꯦ ꯑꯂꯨꯒ ꯍꯥꯞꯄꯅꯦ ꯃꯍꯤꯗꯣ ꯀꯃꯥꯏꯅꯗꯅꯣ ꯃꯆꯨ ꯃꯆꯨ ꯍꯥꯞꯇꯕꯤꯗ ꯍꯥꯎꯕꯅꯦ ꯃꯍꯤꯗ ꯊꯛꯄ ꯅꯨꯡꯉꯥꯏꯕꯅꯦ ꯑꯗꯨ ꯍꯥꯎꯕꯅꯦ
ꯑꯥ
ꯑꯁ ꯀꯥꯡ ꯌꯥꯝ ꯆꯤꯛꯄꯅ ꯂꯏꯔꯦꯅꯦ ꯑꯗꯨꯅ
ꯑꯣ ꯀꯥꯡ ꯌꯥꯝꯕ꯭ꯔꯥ ꯑꯥ ꯑꯩꯈꯣꯏꯒꯤ ꯎ
ꯄꯥꯔꯠ ꯃꯔꯛꯇ ꯂꯩꯕꯅꯤꯅꯅꯀꯣ
ꯑꯥ
ꯑꯗꯨꯗꯒꯤꯦ
ꯑꯁ ꯑꯩꯈꯣꯏꯗ ꯑꯩꯈꯣꯏꯗ ꯂꯩꯕ ꯃꯐꯝꯗꯗꯤ ꯃꯌꯥꯡꯈꯣꯏꯒꯤ ꯃꯐꯝꯗ ꯂꯩ
ꯑꯣ ꯃꯌꯦꯡꯒꯤ ꯃꯔꯛꯇ ꯂꯩꯃꯤꯗ꯭ꯔꯕ
ꯍꯣꯏ ꯎꯝ ꯑꯗꯨ ꯑꯩꯗꯤ ꯃꯈꯣꯏ ꯃꯈꯣꯏꯒꯤ ꯀꯪꯗꯤꯀꯣ ꯃꯈꯣꯏꯒꯨꯝꯅ ꯌꯥꯝꯅ ꯁꯥꯊꯤ
ꯑꯣ ꯆꯤꯆꯦꯁꯦ ꯃꯩꯇꯩꯂꯣꯟꯁꯦ ꯌꯥꯝ ꯍꯩꯕ ꯃꯥꯜꯂꯦꯀꯣ ꯃꯩꯇꯩꯂꯣꯟꯁꯦ ꯌꯥꯝ ꯍꯩꯕ ꯃꯥꯜꯂꯦꯕ
ꯍꯩꯇꯕꯅꯤ ꯑꯥꯏ ꯍꯩꯇ꯭ꯔꯦ ꯑꯩꯅ ꯉꯥꯡꯕ ꯅꯪ ꯇꯥꯕ꯭ꯔꯥ ꯇꯥꯗꯕ꯭ꯔꯥ
ꯎꯝ ꯍꯣꯏ ꯌꯦꯟ ꯇꯥꯏ ꯌꯦꯟ ꯇꯥꯏꯌꯦ ꯅꯪꯉꯕꯗ ꯌꯦꯟ ꯇꯥꯏ ꯑꯗꯨ ꯀꯃꯥꯏꯅ ꯇꯧ ꯆꯨꯝꯅ ꯀꯃꯥꯏꯅ ꯇꯧꯅꯣ ꯆꯨꯝꯅ ꯍꯥꯏꯕ ꯉꯝꯗꯕꯗꯣ
ꯎꯝ ꯍꯣꯏ
ꯑꯩꯈꯣꯏꯗꯤ ꯏꯝꯐꯥꯜꯗ ꯁꯤ ꯑꯩꯈꯣꯏꯗꯤ ꯇ꯭ꯔꯥꯕꯦꯜ ꯑꯣꯏꯕꯅꯦꯕꯀꯣ ꯑꯩ ꯑꯩꯁꯨ ꯇ꯭ꯔꯥꯕꯦꯜꯅꯦꯕꯀꯣ ꯑꯗꯨ ꯑꯣꯏꯔꯁꯨ ꯎ ꯀꯃꯥꯏꯅ ꯇꯧꯅꯣ ꯆꯤꯡꯗ ꯂꯩꯕ ꯃꯤꯕ ꯑꯗꯨ ꯃꯣꯏꯒꯤ ꯇꯝꯗ ꯂꯩꯕꯅꯤꯅ ꯀꯨꯏꯔꯦꯕꯀꯣ ꯆꯍꯤ ꯃꯔꯤ ꯍꯤꯜꯂꯝꯕꯅꯦꯈꯣꯏ ꯑꯩꯈꯣꯏ ꯂꯩꯔꯤꯁꯦ ꯆꯍꯤ ꯃꯔꯤ ꯂꯩꯕꯅ ꯃꯩꯇꯩꯂꯣꯟꯗꯤ ꯑꯗꯨꯝ ꯀꯃꯥꯏꯅ ꯇꯧꯔ ꯐꯟꯗꯤ ꯑꯣꯏꯌꯦꯕꯀꯣ ꯑꯗ ꯄꯁꯦ ꯑ ꯀꯃꯥꯏꯅ ꯇꯅꯣ ꯎꯝ ꯋꯥ ꯍꯩꯇꯕꯁꯨ ꯂꯩꯕꯀꯣ ꯉ ꯉꯥꯡꯕ ꯍꯩꯗꯨ ꯀꯩꯁꯨ ꯂꯩꯌꯦ ꯃꯔꯛ ꯃꯔꯛꯇ ꯍꯥꯏꯕꯗꯤ ꯃꯤꯇꯤꯡꯒꯨꯝꯕ ꯆꯠꯄ ꯀꯥꯟꯗ ꯑꯍꯟ ꯑꯍꯜ ꯂꯃꯟ ꯑꯍꯜ ꯂꯃꯟꯅ ꯍꯥꯏꯕ ꯋꯥꯗꯣ ꯒ꯭ꯌꯥꯟ ꯇꯥꯗꯕ ꯃꯇꯝꯁꯨ ꯂꯩꯌꯦꯕꯀꯣ
ꯑ ꯑꯥ ꯆꯥꯎ ꯀꯩꯅꯣ ꯈꯔꯗꯤ ꯋꯥ ꯎ ꯆꯥꯎꯕꯒꯨꯝꯕ ꯉꯥꯡꯕ
ꯎ ꯑꯣ ꯍꯥꯏꯕꯗꯤ ꯊꯥꯏꯅꯒꯤ ꯑꯍꯟꯒꯤ ꯋꯥ ꯂꯩꯗꯅ ꯃꯣꯏ ꯃꯣꯏ ꯇꯣꯉꯥꯟꯅ ꯑꯃ ꯂꯩꯕꯅꯦꯕ ꯑꯩꯈꯣꯏ ꯑꯩꯈꯣꯏꯗꯁꯨ ꯂꯩꯗꯅ ꯑꯩꯈꯣꯏ ꯇ꯭ꯔꯥꯏꯞꯇ ꯀꯩꯅꯣꯗ ꯆꯤꯡꯗ ꯂꯩꯕ ꯀꯩꯅꯣꯁꯨ ꯂꯩꯌꯦꯕꯀꯣ
ꯑꯍꯣꯏ ꯍꯣꯏ ꯂꯩꯝ
ꯂꯣꯟ ꯅꯠꯇꯕꯅꯤꯅ
ꯎꯝ ꯑꯗꯨꯒꯅꯦ ꯆꯤꯆꯦꯗ ꯀꯩꯅꯣꯝꯇ ꯍꯪꯉꯦꯀꯣ ꯑꯩꯈꯣꯏꯒꯤ ꯑꯩꯈꯣꯏꯒꯤ ꯍꯧꯖꯤꯛ ꯂꯩꯔꯤꯕ ꯀꯩꯅꯣꯁꯦ ꯑ ꯑꯗꯨꯒꯤ ꯇꯥꯡ ꯑꯗꯨꯒꯤ ꯃꯇꯥꯡꯒꯤ ꯑꯝꯇ ꯍꯥꯏꯕꯤꯕ
ꯑꯗꯨꯗꯣ ꯑꯗꯨ ꯑꯁꯤꯗ ꯍꯥꯡꯒꯅꯨ ꯍꯥꯏꯌꯦꯦ ꯑꯗꯨꯒꯤ ꯑꯩ ꯀꯣ ꯑꯩ ꯋꯥꯔꯤ ꯁꯥꯕ ꯂꯣꯏꯔꯒꯦ ꯀ ꯑꯗꯨꯝ ꯍꯥꯏꯕꯤꯌꯦ
ꯑꯣ ꯆꯥꯛꯆꯥ ꯑꯗꯨ ꯍꯥꯏꯒꯅꯨ ꯍꯥꯏꯕ ꯑꯣ ꯉꯁꯤ ꯑꯩꯁꯦ ꯑꯍꯥꯟꯕꯅꯤꯅ ꯑꯩ ꯒ꯭ꯌꯥꯟꯁꯦ ꯀꯩꯅꯣ ꯇꯧꯔꯤꯗꯣꯏꯕꯀꯣꯟ
ꯁꯤꯜꯚꯏꯔꯒ ꯀꯣ ꯑꯗꯨ ꯑꯗꯨꯁꯨ ꯍꯥꯏꯒꯅꯨ ꯍꯥꯏꯕꯀꯣ ꯑꯗꯨꯒꯤ ꯅꯪ ꯆꯥ ꯆꯥꯗ꯭ꯔꯤꯀꯣ
ꯆꯥꯛ ꯆꯥꯗ꯭ꯔꯤꯌꯦ ꯑꯩ ꯉꯁꯥꯏ ꯍꯥꯏꯕꯗꯨꯗꯤ ꯍꯧꯖꯤꯛ ꯑꯩꯁꯦ ꯑꯩꯈꯣꯏꯕꯥꯅꯦ ꯑꯩꯈꯣꯏꯕꯥ ꯅꯠꯇꯦ ꯑꯩꯈꯣꯏ ꯆꯦꯅꯦ ꯑꯗꯨ ꯑꯩꯈꯣꯏ ꯆꯦꯒꯤ ꯅꯨꯄꯥꯅꯦ ꯑꯗꯨꯒ ꯏꯅꯥꯎ ꯅꯨꯄꯤ ꯑꯅꯥꯎ ꯅꯨꯄꯤ ꯑꯃ ꯏꯅꯥꯎ ꯅꯨꯄꯥꯑꯅꯤ
ꯑꯗꯨꯗꯤ ꯑꯁ ꯌꯥꯝ ꯅꯨꯡꯉꯥꯏꯔꯝꯒꯅꯤ ꯃꯤ ꯌꯥꯝꯅ ꯂꯩꯕꯤꯒꯦ
ꯃꯤ ꯌꯥꯝ ꯂꯩꯕꯤꯒꯦ ꯅꯨꯡꯉꯥꯏꯕꯗꯤ ꯅꯨꯡꯉꯥꯏꯗ ꯑꯗꯨꯝ ꯑꯩꯈꯣꯏ ꯗꯨꯀꯥꯟꯒꯨꯝꯕ ꯑꯨꯄꯒꯨꯝꯕ ꯊꯕꯛ ꯆꯠꯇꯄꯅ ꯅꯨꯡꯉꯥꯏꯕ ꯀꯃꯥꯏ ꯏꯟꯖꯣꯏꯗꯤ ꯇꯧ ꯇꯧꯕ ꯃꯇꯝꯗꯤ ꯂꯩꯇ꯭ꯔꯦꯕꯣ
ꯂꯄ꯭ꯔꯥ
ꯑꯩꯈꯣꯏ ꯊꯕꯛꯇꯒꯤꯔꯣ
ꯍ
ꯌꯥꯝꯅꯗꯤ ꯂꯥꯞꯇꯦꯗ ꯑꯩꯈꯣꯏ ꯁꯉꯐꯝ ꯑꯩ ꯑꯩ ꯑꯩ ꯂꯩꯁꯦ ꯁꯉꯐꯝꯗ ꯂꯩꯕꯀꯣ ꯍꯣꯏ ꯁꯉꯐꯝꯗꯒꯤ ꯕꯖꯥꯔ ꯐꯥꯎ ꯆꯠꯄꯗꯤ ꯑꯣꯛꯇꯣꯕꯔꯗꯤ ꯕꯥꯔꯥꯁꯦ ꯎꯝ
ꯇꯥꯡꯕ꯭ꯔꯥ
ꯇꯥꯡꯗꯤꯗ ꯂꯨꯄꯥ ꯀꯨꯟꯊ꯭ꯔꯥ ꯉꯇꯅꯤ
ꯑ
ꯆꯠꯄ ꯍꯜꯂꯛꯄꯁꯦ ꯅꯨꯃꯤꯠ ꯑꯃꯗ ꯂꯨꯄꯥ ꯍꯨꯝꯐꯨ ꯂꯧꯕꯤꯕꯀꯣ
ꯎꯝ
ꯑꯩꯁꯨ ꯇꯧꯕꯅꯦ ꯑꯥ ꯊꯕꯛ ꯃꯆꯥ ꯑꯃ ꯇꯧꯒꯦꯕꯣ ꯗꯨꯀꯥꯟꯒꯤ ꯃꯤꯒꯤꯅꯤꯗ ꯑꯩꯈꯣꯏꯒꯤꯅꯦ ꯑꯩ ꯏꯁꯥꯒꯤ ꯅꯠꯇꯦ ꯐꯤ ꯀꯨꯝꯕ ꯌ ꯑꯗꯨꯝꯕ ꯗꯨꯀꯥꯟ ꯑꯩ ꯑꯩ ꯀꯃꯥꯏꯅꯗꯅꯣ
ꯍꯣꯏ ꯍꯣꯏ ꯑꯗꯨꯒꯨꯝꯕ ꯇꯧꯕ ꯈꯔ ꯑꯗꯨꯝ ꯊꯕꯛ ꯇꯧꯔꯗꯤ ꯈꯔꯗꯤ ꯑꯩ ꯏꯁꯥꯒꯤ ꯂꯩꯌꯦꯅꯀꯣ ꯊꯕꯛ ꯑꯗꯨꯝ ꯎꯝ ꯊꯕꯛ ꯇ ꯑꯗꯨꯝ ꯂꯩꯇꯕꯗꯤ ꯐꯠꯇꯦ ꯑꯗꯨꯕꯨ ꯑꯗꯨꯝ ꯊꯕꯛ ꯇꯧꯑꯣꯏꯅ ꯑꯗꯨ ꯌꯥꯝ ꯐꯕꯅꯤ
ꯍꯣꯏ ꯌꯥꯝꯗ꯭ꯔꯁꯨ ꯄꯩꯁꯥꯁꯦ ꯈꯔ ꯈꯔꯗꯤ ꯄꯥꯏꯌꯦꯕꯀꯣ ꯅꯣꯡꯃꯗ ꯂꯨꯄꯥ ꯂꯨꯄꯥ ꯆꯥꯝꯃꯒꯨꯝꯕ ꯆꯅꯤꯒꯨꯝꯕ ꯑꯗꯨꯝ ꯑꯗꯨꯝꯕꯗꯤ ꯂꯩꯗꯅꯥ ꯑꯩꯈꯣꯏꯒꯤ ꯎ ꯅꯨꯡꯇꯤꯒꯤ ꯆꯥꯛ ꯆꯥꯕ ꯈꯣꯠꯄ ꯑꯗꯨꯗꯣ ꯑꯗꯨꯕꯨꯗꯤ ꯐꯪꯉꯦꯕꯀꯣ ꯌꯥꯝ ꯂꯥꯏꯅ ꯂꯥꯏꯅ ꯐꯪꯕ ꯍꯥꯏꯇꯥꯔꯦ ꯌꯥꯝꯗꯤ ꯌꯥꯝꯗꯦ ꯑꯗꯨ ꯊꯥ ꯑꯃꯗ ꯂꯤꯁꯤꯡ ꯅꯤꯄꯥꯟ ꯑꯣꯏꯔꯝꯃꯅꯤ
ꯑꯥ
ꯑꯣ ꯅꯣꯡꯃꯗ ꯆꯥꯝꯃ ꯌꯥꯡꯈꯩ ꯑꯗꯨꯒ ꯅꯣꯡꯃꯥꯏꯖꯤꯡꯗ ꯆꯠꯂꯗꯤ ꯂꯨꯄꯥ ꯆꯅꯤ ꯌꯥꯡꯈꯩ
ꯑꯣ ꯉꯁꯤ ꯅꯨꯃꯤꯠꯁꯨ ꯑꯗꯨꯝ ꯆꯠꯄ꯭ꯔꯥ
ꯍꯣꯏ ꯑꯩ ꯍꯣꯏ ꯍꯞꯇꯥꯗ ꯍꯞꯇꯥ ꯈꯨꯗꯤꯡ ꯆꯠꯄꯅꯦꯀꯣ ꯑꯩꯈꯣꯏꯗꯤ ꯀꯥꯟꯗ ꯂꯩꯇꯦꯕꯀꯣ ꯁꯨꯇꯤ ꯂꯩꯇꯦꯕꯀꯣ
ꯑꯣ ꯅꯨꯃꯤꯠ ꯑꯃꯁꯨ ꯄꯤꯗꯕꯀꯣ
ꯑꯩꯈꯣꯏ ꯂꯧꯅꯤꯡꯕ ꯃꯇꯝꯗꯁꯨ ꯂꯧꯕ ꯌꯥꯏ ꯑꯗꯨ ꯑꯣꯏꯁꯨ ꯑꯩꯅ ꯃꯇꯝꯗꯣ ꯃꯍꯟꯅꯤ
ꯍꯣꯏ ꯎꯝ ꯎꯝ ꯍꯣꯏ ꯍꯣꯏ ꯏꯁꯥ ꯑꯗꯨꯝ ꯏꯁꯥꯅ ꯌꯥꯔꯗꯤꯀꯣ ꯑꯩꯈꯣꯏꯒꯤ ꯑꯗꯨꯝ ꯆꯞꯅ ꯐꯥꯏꯗ ꯐ ꯎꯝ ꯆꯨꯝꯃꯦ ꯆꯨꯝꯃꯦ ꯎꯝ
ꯄꯩꯁꯥ ꯂꯩꯇꯕꯅ ꯑꯩꯈꯣꯏꯁꯦ ꯂꯥꯏꯔꯕ ꯏꯃꯨꯡꯒꯤ ꯄꯣꯛꯄꯅꯤꯅ
ꯎꯝ ꯍꯣꯏ ꯍꯣꯏ ꯎꯝ ꯎꯝ ꯆꯨꯝꯃꯦ ꯆꯨꯝꯃꯦ
ꯍꯧꯖꯤꯛꯀꯥꯟꯗꯤ ꯄꯩꯁꯥ ꯄꯥꯏꯗꯗꯤ ꯍꯤꯡꯕ ꯉꯝꯗ꯭ꯔꯦꯕ
ꯍꯣꯏ ꯆꯨꯝꯃꯦ ꯆꯨꯝꯃꯦ ꯑꯩꯈꯣꯏꯁꯨꯅꯤ ꯏꯆꯦ ꯑꯩꯈꯣꯏ ꯏꯆꯦ ꯑꯩꯈꯣꯏꯅꯤ ꯑꯩꯁꯨꯅꯤ ꯎꯝ ꯑꯗꯨ ꯎꯝ ꯍꯣꯏ ꯊꯤꯒꯗꯕꯅꯦ ꯑꯗꯨꯝ ꯂꯥꯏꯔꯤꯛ ꯇꯝꯃꯒ ꯕꯛ ꯊꯤꯔꯗꯤ ꯌꯥꯔꯣꯏꯅ ꯀꯣ ꯑꯩꯈꯣꯏꯁꯨ ꯊꯤꯕ ꯍꯒꯅꯤ
ꯑꯣ ꯍꯣ
ꯂꯥꯏꯔꯤꯛ ꯇꯝꯕ ꯑꯗꯨꯝ ꯂꯣꯏꯁꯤꯜꯂꯒ ꯑꯗꯨꯝ ꯀꯩꯅꯣ ꯄꯤꯔꯒ ꯊꯣꯛꯇ꯭ꯔꯗꯤꯀꯣ ꯑꯗꯨꯝ ꯑꯩꯈꯣꯏꯁꯨ ꯅꯨꯡ ꯁꯤꯕ ꯇꯥꯕꯅꯤ ꯁꯪꯁꯥꯔꯗꯗꯤ ꯑꯣꯄꯥꯏ ꯂꯩꯇꯦꯅꯅꯥꯀ ꯊꯋꯥ ꯇꯧ꯭ꯔꯅꯤ
ꯑꯣ ꯃꯥꯅꯦ ꯃꯥꯅꯦ ꯊꯕꯛ ꯁꯨꯗ꯭ꯔꯦ ꯀꯃꯥꯏꯅ ꯍꯤꯡꯗꯕ ꯉꯝꯗꯕ
ꯍꯣꯏ
ꯑ ꯑꯗꯨꯅꯤ ꯍꯥꯏꯁꯦ ꯑꯁ ꯉꯁꯤ ꯊꯤ ꯑꯁ ꯕꯖꯥ ꯃꯤ ꯌꯥꯝ ꯆꯤꯟꯗꯔꯥ ꯂꯣꯏꯔꯦꯤꯟ ꯑꯣꯏꯕꯤꯔꯥ ꯈꯪꯗꯦ ꯅꯋꯥꯏꯗꯤ ꯅꯍꯋꯥꯏꯗꯤ ꯁꯟꯗꯦꯗꯗꯤ ꯃꯤ ꯂꯩꯇꯦꯕꯀꯣ ꯁꯟꯗꯦ ꯀꯩꯅꯣꯗ ꯃꯥꯔꯀꯦꯠ ꯀꯩꯅꯣꯗ ꯀꯩꯊꯦꯜꯗ
ꯑꯥ
ꯑꯗꯨꯕꯨ ꯑꯣꯏꯗ ꯉꯁꯤꯁꯦ ꯃꯤ ꯈꯔꯗꯤ ꯌꯥꯝ ꯆꯤꯜꯂꯦ ꯍꯥꯏꯇꯥꯔꯦ ꯁꯟꯗꯦ ꯃꯥꯔꯀꯦꯠ ꯂꯩꯕꯔꯥ ꯈꯪꯗꯦ
ꯑ ꯎꯝ ꯁꯟꯗꯦ ꯁꯟꯗꯦꯒꯤ ꯅꯨꯃꯤꯠꯇ ꯉ ꯁꯤꯒꯤ ꯅꯨꯃꯤꯠꯒꯨꯝꯕꯗ ꯀꯩꯅꯣ ꯄꯣꯠꯇꯤ
ꯍꯣ ꯍꯣ ꯈꯣꯡꯒ꯭ꯔꯥꯎꯒꯨꯝꯕ ꯐꯨꯔꯤꯒꯨꯝꯕ
ꯑꯥ ꯈꯔꯗꯤ ꯍꯣꯡꯕꯀꯣ ꯑ
ꯃꯃꯜ ꯃꯃꯜ ꯇꯪꯈꯥꯏꯃꯨꯛ ꯇꯥꯔꯒ ꯄꯤꯕꯗꯣ ꯋꯥꯕꯨ ꯂꯨꯄꯥ ꯆꯥꯝꯃ ꯄꯤꯕ ꯄꯣꯠꯇꯣ ꯂꯨꯄꯥ ꯌꯥꯡꯈꯩꯒꯨꯝ ꯃꯩ ꯌꯨ ꯄꯨꯕꯤꯕꯗꯣ ꯍꯥꯏꯗꯤ ꯃꯣꯏꯗꯤ ꯀꯩꯅꯣꯗ ꯀꯩꯅꯣꯝꯗ ꯇꯧꯕꯅꯤꯅ ꯍꯣꯜꯁꯦꯜꯗ ꯂꯧꯕꯅꯦꯕꯀꯣ ꯃꯣꯏꯁꯨ ꯎꯝ ꯑꯗꯨꯗꯒꯤ ꯆꯠꯊꯣꯛꯑꯒ ꯐꯠꯇꯕꯁꯤꯡꯗꯣ ꯐꯔꯁꯨ ꯈꯤꯇꯪꯠ ꯀ꯭ꯋꯥꯂꯤꯇꯤ ꯍꯟꯊꯕ ꯍꯥꯏꯇꯥꯔꯦ ꯑ ꯑꯗꯨꯕꯨꯗꯤ ꯑꯃ ꯑꯃꯨꯛ ꯌꯦꯡꯔꯣꯏꯗꯣ ꯑ ꯃꯣꯏ ꯑꯗꯨ ꯃꯥꯡꯗꯦꯕ ꯃꯣꯏ ꯌꯣꯜꯂꯤꯗꯣ ꯂ ꯂꯨꯄꯥ ꯆꯥꯝꯃ ꯄꯤꯕꯗꯣ ꯃꯔꯐꯨꯗ ꯌꯣꯜꯂꯣ ꯍꯥꯏꯔꯤꯁꯦꯀꯣ ꯂꯨꯄꯥ ꯂꯨꯄꯥ ꯀꯨꯟꯊ꯭ꯔꯥꯒꯨꯝꯕ ꯂꯨꯄꯥ ꯌꯥꯡꯈꯩꯒꯨꯝꯕ ꯑꯗꯨꯝꯕꯕꯨꯗꯤ ꯀ꯭ꯔꯣꯐꯤꯠ ꯂꯩꯕꯀꯣ
ꯎꯝ ꯍꯣꯏ ꯍꯣꯡꯉꯛꯄꯤꯔꯁꯨ ꯃꯈꯣꯏꯒꯤꯗꯤ ꯈꯔ ꯂꯩ ꯂꯩꯌꯦꯅ ꯀꯃꯨ ꯈ꯭ꯋꯥꯩꯁꯨꯀ ꯎꯝ ꯎꯝ
ꯋꯥꯕꯨ ꯂꯨꯄꯥ ꯀꯨꯟꯊ꯭ꯔꯥ ꯄ꯭ꯔꯣꯐꯤꯠ ꯂꯩꯕꯗꯣ ꯆꯥꯃ ꯌꯣꯜꯂꯣꯅꯦ
ꯑꯥ
ꯇꯨꯃꯕ
ꯑ ꯎꯝ ꯍꯣꯏ ꯆꯨꯝꯃꯦ ꯆꯨꯝꯃꯦ
ꯑꯁ ꯃꯌꯥꯡꯒꯤ ꯀꯗꯥ ꯉꯥꯛꯇꯅꯦꯕꯣ ꯍꯧꯖꯤꯛ ꯍꯧꯖꯤꯛ ꯏꯝꯐꯥꯜꯗ ꯀꯩꯅꯣ ꯇꯧꯔꯤꯁꯦ ꯄꯩꯁꯥ ꯄꯥꯏꯔꯕ ꯃꯤꯁꯤꯡꯁꯦ ꯃꯌꯥꯡꯒ ꯃꯩꯇꯩ ꯄꯥꯡꯒꯟ ꯍꯥꯏꯇꯥꯔꯦꯀꯣ
ꯍꯣꯏ
ꯃꯥꯏꯗꯣ ꯃꯩꯇꯩ ꯃꯨꯁꯨ ꯃꯥꯏꯗꯣ ꯃꯣꯏ ꯉꯥꯛꯇꯅꯤ ꯃꯣꯏꯗꯤ ꯄꯥꯏꯗꯕ ꯃꯁꯛ ꯃꯁꯛ ꯌꯦꯡꯕ ꯀꯥꯟꯗꯗꯤ ꯄꯥꯏꯗꯕ ꯃꯥꯜꯂꯦꯕꯀꯣ ꯑꯁ ꯃꯣꯏ ꯃꯌꯨꯝꯗꯗꯤ ꯑꯁ ꯆꯪꯉꯀꯥꯟꯗꯅꯦ ꯑꯩ ꯑꯃ ꯉꯛꯄ ꯋꯥꯅꯤ ꯅꯍꯥꯟ ꯅꯍꯥꯟ ꯅꯍꯥꯟ ꯑꯩ ꯆꯠꯂꯨ ꯆꯠꯂꯨꯔꯦꯕꯀꯣ ꯀꯩꯅꯣꯗ ꯈꯦꯈꯥꯎ ꯂꯣꯝꯗ ꯏꯝꯐꯥꯜꯗꯅꯦ ꯑꯃꯨꯛ ꯏꯝꯐꯥꯜ ꯃꯅꯨꯡꯗꯅꯤ ꯍ ꯆꯂꯦ ꯁꯣꯐꯥ ꯂꯣꯕꯨ ꯐꯠꯆꯕ ꯃꯣꯟ ꯂꯧꯕ ꯆꯥꯕ ꯐꯨꯠꯆꯕꯅꯦꯕꯀꯣ ꯑꯗꯨꯒ ꯃꯣꯏ ꯌꯨꯝꯒꯤ ꯃꯅꯨꯡꯗ ꯆꯪꯉꯦꯕꯀꯣ ꯁꯥ ꯊꯥꯒꯠꯂꯛꯎ ꯂꯥꯛꯎ ꯍꯥꯏꯅ
ꯑꯥ
ꯃꯁ ꯃꯣꯏ